ꯍꯥꯎ
ꯇꯥꯔꯦꯀꯣ
ꯇꯥꯏ ꯇꯥꯏ ꯇꯥꯏ
ꯀꯩꯗꯧꯔꯤꯅꯣ
ꯑꯗꯨꯝ ꯐꯝꯃꯒ ꯂꯩꯔ ꯅꯪꯗꯤ
ꯑꯩꯅ ꯍꯤꯞꯂꯒ ꯂꯩꯌꯦꯦ
ꯑ ꯃꯥꯥꯏꯔꯤ ꯇꯕ
ꯎꯝꯝ ꯅꯨꯡꯉꯥꯏꯍꯦ ꯃꯄꯥꯟ ꯊꯣꯛꯀꯗꯧꯕꯁꯨ ꯇꯟꯕ ꯑꯗꯨꯝ ꯔꯨꯝꯗ ꯂꯩꯈꯤ
ꯌꯥꯝ ꯌꯥꯝ ꯌꯥꯝ ꯣꯔ
ꯎꯝ ꯐ ꯏꯗꯤ ꯆꯕꯦ
ꯃꯥ ꯃꯥꯠ
ꯊꯕꯛꯁꯨ ꯂꯩꯇꯕ ꯍꯟꯗꯛ ꯃꯔꯛꯁꯦ ꯀꯅꯥ ꯀꯅꯥ ꯂꯩꯒꯦ
ꯇꯣꯝꯗ ꯂꯩꯒꯅꯤꯗ
ꯑ ꯀꯔꯤ ꯀꯔꯤ ꯍꯣꯠꯅꯔ ꯂꯩꯕ꯭ꯔꯣ ꯍꯟꯗꯛꯇꯦ
ꯑ
ꯀꯔꯤ ꯀꯔꯤ ꯍꯣꯠꯅꯔꯒ ꯂꯩꯕ꯭ꯔꯣ
ꯑꯁ ꯀꯔꯦ ꯀꯩꯦꯝꯇꯣ ꯍꯅꯥ ꯑꯗꯨꯗ ꯑꯗꯨ ꯑꯩꯣꯏꯗꯤ ꯊꯕꯛꯛ ꯃꯅꯥꯛꯇ ꯊꯕꯛ ꯁꯨꯔꯦ
ꯑꯥ ꯊꯕꯛ ꯐꯥꯝꯒꯨꯝꯕ ꯇꯧꯕ꯭ꯔꯣ
ꯅꯠꯇꯦ ꯑꯩꯈꯣꯏꯒꯤ ꯔꯦꯁꯇꯨꯔꯦꯟꯒꯨꯝꯕ ꯊꯕꯛ ꯑꯗꯨꯝ ꯇꯧꯔꯒ ꯂꯩꯗ
ꯑꯣ ꯑꯗꯨꯗꯤ ꯃꯄꯥꯟꯗ ꯂꯩꯔꯝꯕ ꯌꯥꯏꯅ ꯑꯩ ꯑꯩ ꯊꯕꯛ ꯇꯧꯗꯦꯗ ꯁꯨꯝ ꯂꯩꯕꯅꯤꯗ ꯊꯕꯛ ꯉꯥꯏꯍꯥꯛ ꯄꯣꯊꯥꯒꯦꯅ ꯑꯗꯨꯝ ꯌꯨꯝꯗ ꯂꯩꯌꯦ
ꯑꯆꯥ ꯑꯆꯥ ꯅꯨꯡꯉꯥꯏꯅ ꯑꯗꯨꯗꯦꯔꯦ
ꯑꯁ ꯍꯣꯏ ꯅꯨꯡꯉꯥꯏꯗꯨꯕꯨ ꯋꯥꯈꯜꯗꯗꯤ ꯋꯥꯏ ꯇꯦꯟꯁꯟ ꯂꯩꯕ ꯊꯕꯛ ꯇꯧꯗꯕꯁꯦ ꯃꯄꯥꯟꯗ ꯇꯧꯕ꯭ꯔꯣ ꯅꯠꯇ꯭ꯔꯒ
ꯍꯣꯏ ꯃꯄꯥꯟꯗꯅꯦ ꯃꯄꯥꯟꯗ
ꯑꯣ ꯃꯄꯥꯟ ꯇꯧꯕꯗꯤ ꯄꯩꯁꯥ ꯄꯩꯁꯥꯗꯤ ꯑꯗꯨꯝ ꯁꯨꯔꯗꯤ ꯐꯪꯕꯅꯦꯗ
ꯑꯩꯁꯃꯄꯥꯗ ꯑꯣꯏꯁꯨ ꯀꯅꯥꯗꯗ ꯍꯥꯏꯗꯤ ꯑꯦꯛꯁꯄꯦꯟꯗꯤꯆꯔꯗꯨ ꯑꯗꯨꯝ ꯆꯠꯄꯅꯤꯅꯀꯣ
ꯎꯝ ꯑꯗꯨ ꯁꯨꯅꯤ ꯎꯝ ꯌꯨꯝꯗ ꯌꯨꯝ ꯕꯔꯥ ꯏꯁꯤꯡ ꯃꯩ ꯑꯗꯨ ꯄꯤꯔꯗꯤ ꯁꯦꯚꯤꯡ ꯂꯩꯇꯕꯅꯤ
ꯁꯦꯚꯤꯡ ꯁꯦꯚꯤꯡ ꯋꯥꯒꯅꯤ ꯑꯗꯅꯤ ꯍꯦ
ꯎꯝ ꯀꯩꯅꯣ ꯔꯦꯁꯇꯨꯔꯦꯟꯒꯨꯝꯕ ꯇꯧꯔꯗꯤ ꯑꯦꯀꯣꯃꯣꯗꯦꯁꯟꯗꯤ ꯄꯤꯔꯝꯒꯅꯤꯅ ꯄꯤꯗꯕꯁꯨ ꯌꯥꯎꯏ ꯄꯤꯕꯁꯨ ꯌꯥꯎꯏ
ꯑꯦꯀꯣꯃꯣꯗꯦꯁꯟꯗꯤ ꯑꯈꯣꯏꯗꯤ ꯂꯩ ꯑꯩ ꯑꯩ ꯑꯦꯀꯣꯃꯣꯗꯦꯁꯟꯗ ꯂꯩꯇꯦ ꯑꯩꯗꯤ
ꯎꯝ
ꯃꯣꯏꯒꯤ ꯆꯥꯛ ꯍꯦꯟꯖꯥꯡꯗꯣ ꯈꯔ ꯇꯟꯕꯀꯣ ꯑꯗꯨꯒꯤ ꯏꯇꯣꯝꯇ ꯑꯣꯏꯅ ꯏꯊꯟꯗ ꯑꯣꯏꯅ ꯂꯩꯔꯒ ꯑꯗꯨꯝ ꯆꯥꯕ ꯊꯛ ꯄꯥ ꯑꯗꯨꯝ ꯏꯁꯥꯅ ꯆꯥꯅꯤꯡꯕꯗꯣ
ꯎꯝ ꯎꯝ
ꯊꯣꯡꯉꯒ ꯆꯥꯕ ꯐꯩꯅ ꯃꯣꯏꯒꯤ ꯆꯥꯛ ꯍꯦꯟꯖꯥꯡꯗꯤ ꯌꯥꯝ ꯇꯜꯂꯦꯕ
ꯑꯗꯨꯅꯦ ꯑꯩꯈꯣꯏ ꯁꯤꯗ ꯆꯥꯔꯛꯄꯗꯨꯒ ꯑꯗꯨ ꯃꯣꯏ ꯃꯣꯏꯅ ꯆꯥꯕꯗꯨꯒꯗꯤ ꯌꯥꯝ ꯈꯦꯠꯅꯔꯦꯅ
ꯍꯣꯏ
ꯑꯗꯨꯅꯤ
ꯈꯔꯥ ꯀꯩꯅꯣ ꯃꯣꯏꯒꯤ ꯆꯥꯛꯀꯤ ꯃꯅꯝ ꯃꯅꯝ ꯐꯥꯎ ꯍꯩꯅꯗꯦꯕ ꯃꯅꯝꯗꯣ ꯑꯈꯣꯏꯒꯤ ꯆꯥꯛ ꯄꯨꯔꯥ ꯇꯣꯡꯉꯥꯜꯂꯦꯅ ꯃꯣꯏ ꯅꯣꯏꯗꯒꯤ
ꯎꯝ ꯌꯥꯝ ꯇꯣꯉꯥꯜꯂꯦ ꯑꯈꯣꯏꯒꯤꯗ ꯍꯥꯏꯔꯗꯤ ꯎꯝ ꯃꯣꯏ ꯃꯁꯂꯥꯒꯨꯝꯕ ꯌꯥꯝ ꯄꯥꯏꯕꯒꯤꯅꯤ ꯌꯥꯝ ꯍꯥꯞꯄꯒꯤꯅꯤ ꯆꯥꯛ ꯍꯦꯟꯖꯥꯡꯗ
ꯃꯁꯥꯂꯥꯗꯤ ꯑꯗꯨꯝ ꯆꯥꯕꯅꯦ ꯑꯗꯨꯒꯤꯅꯦ ꯃꯣꯏꯒꯤ ꯃꯅꯝꯗꯣ ꯀꯟꯕ ꯑꯗꯨ ꯃꯣꯏ ꯃꯁꯥꯒꯤ ꯃꯅꯝꯗꯣ ꯃꯣꯏ ꯕꯣꯗꯤꯒꯤ ꯃꯅꯝꯗꯣ ꯃꯁꯂꯥꯒꯤ ꯃꯅꯝ ꯈꯛꯇꯅꯦꯕ
ꯍꯣꯏ ꯃꯣꯏꯅꯦ ꯌꯥꯝ ꯆꯥꯒꯟꯕꯒꯤꯀꯣ
ꯍꯝ ꯈꯔ ꯃꯨꯕꯗꯣ ꯃꯨꯕꯗꯣ ꯑꯗꯨꯒꯤꯅꯦ ꯊꯥꯎꯒꯨꯝꯕ ꯃꯁꯂꯒꯨꯝꯕ ꯌꯥꯝ ꯆꯥꯕꯒꯤꯀꯣ
ꯍꯣꯔꯦꯟ ꯀꯣꯟꯅ ꯋꯥꯔꯤ ꯁꯥꯖꯦ ꯑꯗꯨꯒꯤ ꯋꯥꯔꯤꯁꯦ ꯃꯤ ꯇꯥꯅꯤꯡ ꯉꯃꯣꯏ
ꯎꯝ
ꯍꯣꯢ
ꯃꯔꯨꯞ ꯃꯄꯥꯡꯁꯨ ꯌꯥꯎꯕ꯭ꯔꯣ ꯅꯣꯏ ꯊꯕꯛ ꯇꯧꯐꯝꯗ
ꯃꯔꯨꯞ ꯃꯄꯥꯡꯅꯤ ꯑꯗꯨꯝ ꯂꯩꯗꯤ ꯂꯩꯗ ꯍꯥꯏꯗꯤ ꯊꯕꯛꯀꯤ ꯑꯩ ꯊꯕꯛ ꯃꯐꯝꯗꯗꯤ ꯂꯩꯇꯦ ꯇꯣꯉꯥꯟ ꯇꯣꯉꯥꯟꯅ ꯑꯗꯨꯝ ꯇꯧꯔꯒ ꯂꯩ ꯃꯐꯝ ꯃꯐꯝ ꯇꯣꯉꯥꯟ ꯇꯣꯉꯥꯟꯅ ꯂꯩꯑꯕꯀꯣ
ꯑꯥ ꯑꯗꯨ ꯃꯐꯝꯗꯗꯤ ꯈꯔ ꯁꯥꯕ ꯃꯄꯥꯟꯗꯤ ꯑꯗꯨꯝ ꯁꯥꯏꯗꯅ ꯁꯥꯔꯝꯒꯅꯤ
ꯑꯩꯁ ꯌꯥꯝ ꯁꯥꯏꯗ ꯍꯥꯏꯒꯅꯣ ꯁꯥꯕꯒꯤ ꯑꯁ ꯃꯅꯤꯄꯨꯔꯗꯒꯤ ꯁꯔꯨꯛ ꯃꯔꯤ ꯃꯉꯥ ꯑꯗꯨꯝ ꯁꯅꯦ ꯃꯅꯤꯄꯨꯔ ꯅꯗꯤ ꯌꯥꯝ ꯏꯟꯅꯌꯥ ꯍꯥꯏꯕ ꯇꯔꯛ ꯁꯤꯤꯗꯒꯤ ꯍꯥꯏꯗꯤ ꯃꯄꯥꯟꯒ ꯍꯥꯏꯔꯗꯤꯀꯣ
ꯎꯝ ꯎꯝ ꯑꯗꯨ ꯔꯦꯁꯇꯨꯔꯦꯟ ꯃꯅꯨꯡꯗ ꯊꯕꯛ ꯃꯅꯨꯡꯗ ꯎꯝ ꯕꯤꯜꯗꯤꯡ ꯃꯅꯨꯡꯗ ꯂꯩꯔꯗꯤ ꯑꯗꯨꯝ ꯌꯥꯗꯤ ꯌꯥꯕꯅꯤꯀꯣ ꯊꯕꯛ ꯃꯐꯝꯗꯗꯤ ꯑꯦꯁꯤꯒꯨꯝꯕꯗꯤ ꯄꯤꯔꯝꯒꯅꯤꯅ
ꯍꯣꯏ ꯁꯤꯗꯤ ꯑꯗꯨꯝ ꯄꯤꯗ
ꯎꯝ ꯌꯥꯗꯕꯁꯤꯦ ꯃꯄꯥꯟꯒꯨꯝꯕ ꯊꯣꯛꯄ ꯀꯥꯟꯗꯅꯦꯕ ꯉꯝꯗꯗ ꯇꯨꯝꯕ ꯀꯥꯟꯗ ꯐꯦꯟ ꯎꯡꯂꯁꯨ ꯁꯕ ꯅꯨꯡꯁꯤꯠ ꯆꯦ ꯏꯪꯕ ꯅꯨꯡꯁꯤꯠ ꯐꯪꯗꯕꯅꯤꯀꯣ ꯃꯄꯥꯟꯗ
ꯑꯩꯁ ꯅꯨꯡꯁꯤꯠ ꯐꯥꯎ ꯁꯥꯕꯅꯦꯍ ꯃꯣꯏꯒꯤꯗꯤ
ꯍꯣꯏ ꯅꯨꯡꯁꯤꯠꯁꯦ
ꯍꯣꯏ
ꯑꯩꯈꯣꯏꯗꯤ ꯒꯥꯔꯤ ꯆꯠꯄ ꯃꯇꯝꯗ ꯒꯥꯔꯤ ꯊꯧꯕ ꯃꯇꯝꯗ ꯅꯨꯡꯁꯤꯠꯂ ꯍꯨꯜꯂꯛꯄ ꯑꯗꯨꯗꯨ ꯏꯪꯉꯤꯗꯅ ꯑꯗꯨ ꯅꯨꯡꯁꯤꯠ ꯐꯥꯎ ꯁꯥꯕꯅꯤ ꯒꯥꯔꯤ ꯀꯟꯅ ꯊꯧꯔꯁꯨ ꯎꯕꯔꯒꯨꯝꯕ ꯆꯠꯄ ꯀꯥꯟꯗ ꯎꯕꯔ ꯕꯥꯏꯛꯀꯨꯝꯕ ꯆꯠꯄ ꯀꯥꯟꯗ ꯅꯨꯡꯁꯤꯠ ꯁꯤꯜꯂꯛꯄꯗꯣ
ꯍꯣꯏ ꯍꯣꯏ
ꯄꯥꯎꯁꯕꯅꯤ
ꯍꯣꯏ ꯃꯥꯅꯦ ꯃꯥꯅꯦ
ꯋꯥꯗꯤ ꯋꯥꯕꯅꯤꯍꯦ ꯃꯄꯥꯟꯗ ꯂꯩꯕꯁꯦ ꯑꯗꯨ ꯑꯣꯏꯗ ꯎꯝ
ꯑꯥ ꯕꯥꯌ
ꯎꯝ
ꯑꯩ ꯉꯥꯏꯍꯥꯛ ꯂꯥꯏꯔꯤꯛ ꯇꯧꯔꯛꯒꯦ ꯌꯥꯒꯗ꯭ꯔꯣ
ꯌꯥꯅꯤ ꯅꯠꯇꯦꯍ ꯅꯪ ꯏꯃꯥꯔꯖꯦꯟꯁꯤ ꯂꯩꯔꯕꯣ
ꯏꯃꯥꯔꯖꯦꯟꯁꯤꯕꯨꯗꯤ ꯅꯠꯇꯦꯕ ꯑꯣ ꯈꯔ ꯊꯕꯛ ꯈꯔ ꯂꯩꯕꯀꯣ ꯎꯝ ꯐꯔꯦ ꯐꯔꯦ ꯑꯗꯨꯤꯗꯤ ꯀꯣ ꯎꯝ ꯍꯣꯏ ꯍꯣꯏ
ꯑꯣ ꯑꯩ ꯀ ꯀꯩꯅꯣꯝꯃ ꯌꯦꯡꯒꯦꯕ
ꯎꯝ
ꯑ ꯍꯣ ꯉ ꯣꯔꯤ ꯁꯥꯈꯦ ꯁꯥꯁꯦ
ꯅꯨꯡꯥꯏꯈꯣꯀꯣ ꯑꯗꯨꯗꯤ ꯍꯥꯏꯗꯤ ꯃꯈꯣꯟ ꯃꯈꯣꯟ ꯈꯔ ꯊꯣꯛꯀꯅꯤꯕꯁꯦ
ꯑꯣ ꯑꯣ ꯅꯪ ꯅꯪ ꯃꯄꯥꯟꯗ ꯃꯄꯟ ꯑ ꯃ ꯎꯝ ꯎꯝ ꯎꯝ ꯎꯝ ꯎꯝ ꯌꯥꯔꯕꯣ ꯌꯥꯔꯕꯣ ꯎꯝ ꯇꯥꯕ꯭ꯔꯣ ꯎ ꯑꯕ꯭ꯔꯣ ꯇꯥꯕ꯭ꯔꯣ ꯇꯥꯕꯣ ꯎꯝ ꯎ
ꯎ
ꯎꯝ ꯇꯥꯔꯦꯀꯣ ꯎꯝ ꯇꯥꯔꯦ ꯇꯥꯔꯦ ꯈꯨꯠ ꯑ ꯎꯝ ꯑꯗꯨꯅꯤ ꯃꯔꯛ ꯃꯔꯛꯇ ꯁꯨꯃꯥꯏꯅ ꯇꯧꯕꯅꯦ
ꯍꯣꯏ
ꯍꯦꯛꯇ ꯀꯩꯅꯣ ꯇꯧꯕꯗꯁꯨ ꯅꯨꯡꯉꯥꯏ ꯌꯥꯗꯕꯒꯤꯅꯦꯕ
ꯍꯣꯏ
ꯎꯝ
ꯅꯤꯠ ꯀꯌꯥ ꯑ ꯋꯥ ꯂꯩꯦꯕꯣ
ꯑꯣꯣꯔꯦꯟ ꯍꯥꯏꯔꯛꯀꯦ
ꯍꯣꯏ ꯍꯣꯏ
ꯎꯝ
ꯑ ꯉꯁꯤꯅ ꯏꯍꯥꯟ ꯍꯥꯟꯅ ꯇꯧꯕꯕꯤꯔꯕꯣ
ꯑꯥ ꯎꯝ ꯁꯨꯇꯤ ꯀꯌꯥ ꯀꯌꯥꯔꯛꯇꯤ ꯀꯌꯥꯔꯛꯇꯤ ꯐꯪꯕ꯭ꯔꯥ ꯅꯪ ꯊꯕꯛꯇꯣ ꯅꯠꯇꯦ ꯍꯞꯇꯥꯗ
ꯍꯞꯇꯥꯗ ꯑꯃ ꯈꯛꯇꯅꯤꯅ
ꯑꯥ ꯁꯟꯗꯦꯗ
ꯁꯗꯦꯗꯗꯤ ꯐꯪꯉ ꯐ ꯃ ꯃꯗ ꯦ ꯋꯥꯟꯁꯦ ꯊ꯭ꯔꯥꯁꯇꯦ ꯁꯋꯥꯗ ꯀꯣ
ꯎꯝ ꯑꯗꯨꯗꯤ ꯆꯥꯔꯖꯀꯨꯝꯕ ꯀꯥꯕ ꯐꯪꯂꯔꯣꯏꯅꯦ
ꯁꯥ ꯁꯍꯤ ꯑꯃ ꯍꯦꯂꯦ ꯆꯁꯀꯥ
ꯍꯣꯏꯅꯦ ꯑꯗꯨꯅꯤ ꯃꯄꯥꯟꯗ ꯆꯠꯄ ꯅꯨꯡꯉꯥꯏꯇꯕꯗꯣ ꯆꯥꯁ ꯀꯨꯝꯕ
ꯐꯪꯁꯟꯒꯨꯝꯕ ꯆꯠꯄ ꯐꯪꯉꯦꯕ ꯊꯕꯛ ꯊꯕꯛ ꯊꯛꯇ ꯇꯧꯒꯕꯣ
ꯎꯝ ꯑꯗꯨꯅꯤ ꯆꯁ ꯀꯥꯗꯕꯁꯦ ꯑꯗꯨꯝ
ꯍꯣꯏ
ꯀꯩꯅꯣ ꯇꯧꯋꯦꯕ ꯆꯠꯅꯤꯡꯕꯁꯨ ꯆꯠꯄ ꯐꯪꯗꯕꯗꯣ
ꯍꯣꯏ ꯍꯣꯏ
ꯍꯥꯞ ꯊꯥꯗ ꯑꯅꯤꯔꯛ ꯑꯍꯨꯝ ꯑꯃꯒꯨꯝꯕ ꯈꯛ ꯑꯣꯏꯔꯁꯨ ꯆꯠꯄ ꯌꯥꯔꯗꯤꯀꯣ ꯌꯥ ꯋꯥ ꯑꯗꯨ ꯅꯠꯇꯕꯨ ꯆꯍꯤ ꯑꯃ ꯆꯠꯇꯕꯁꯦ ꯐꯒꯤꯗꯤ ꯐꯥꯒꯤ ꯅꯠꯇꯦꯍꯦ
ꯍꯣꯏ ꯐ
ꯑꯩꯁꯨ ꯑꯩꯁꯨ ꯑꯦꯛꯁꯄꯤꯔꯤꯌꯦꯟꯁ ꯇꯧꯈ꯭ꯔꯦꯕ
ꯍꯣꯏ ꯑꯁ ꯃꯄꯥꯟ ꯑꯃ ꯂꯩꯔꯤ ꯌꯥꯝ ꯂꯣꯏꯔ
ꯎꯝ
ꯊꯕꯛ ꯍꯥꯏꯗꯤ ꯁ꯭ꯀꯨꯜ ꯀꯥꯕ ꯀꯣꯂꯦꯖ ꯀꯥꯕ ꯨꯝ ꯑꯦꯛꯖꯥꯝꯒꯨꯝꯕ ꯀꯣꯆꯤꯡ ꯂꯧꯕꯒꯨꯝ ꯑꯗꯨꯝ ꯇꯧꯔꯗꯤ ꯃꯥꯅꯤꯕ
ꯎꯝ
ꯊꯕꯁꯤ ꯃꯤꯒꯤ ꯃꯈꯥꯗ ꯂꯩꯕꯅꯤꯅꯀꯣ
ꯎꯝ ꯑꯗꯨꯅꯤꯅꯦ ꯃꯤ ꯃꯄꯨ ꯊꯕꯛ ꯃꯄꯨ ꯈꯣꯏꯗꯦ ꯑꯩꯈꯣꯏꯒꯤꯗꯃꯛ ꯈꯟꯕ ꯅꯠꯇꯦꯕ ꯃꯣꯏ ꯊꯕꯛꯇꯨ ꯑꯣꯏꯔꯗꯤ ꯌꯥꯔꯦ ꯍꯥꯏꯕꯅꯦꯕ
ꯄ꯭ꯔꯣꯐꯤꯠ ꯂꯥꯛꯇ ꯈ ꯀꯣꯃꯗꯦ
ꯑꯩꯈꯣꯏꯗ ꯈꯔ ꯈꯟꯕꯤꯔꯁꯨ ꯈꯟꯕꯤꯔꯗꯤ ꯌꯥꯕ
ꯍꯣꯏ ꯈꯟꯐꯝꯗꯤ ꯊꯣꯛꯄꯅꯦ ꯊꯣꯛꯇꯤ ꯊꯣꯛꯄꯅꯦ ꯑꯗꯨ ꯃꯣꯏ ꯈꯟꯗꯦꯕ
ꯎꯝ ꯁꯨꯇꯤ ꯄꯤꯒꯗꯧꯕꯗꯣ ꯃꯣꯏꯁꯨ ꯆꯥꯁ ꯀꯥꯅꯤꯡꯉꯥꯏ ꯂꯩꯔꯝꯒꯅꯤ ꯍꯥꯏꯕ ꯋꯥꯈꯜ ꯐꯜꯂꯣꯟꯗꯨ ꯂꯩꯔꯗꯤ ꯁꯟꯗꯦꯗꯁꯨ ꯄꯤꯕ ꯌꯥꯏꯕ
ꯃꯥꯅꯦ ꯃꯥꯅꯦ
ꯎꯝ ꯑꯇꯣꯞꯄ ꯅꯨꯃꯤꯠꯇ ꯊꯕꯛ ꯀꯟꯅ ꯇꯧꯔꯁꯨ ꯁꯟꯗꯦꯗꯤ ꯄꯣꯊꯁꯅꯨ ꯍꯥꯏꯅꯀꯣ ꯃꯤꯒꯤ ꯃꯤꯒꯤ ꯀꯔꯤ ꯍꯥꯏꯁꯤꯔꯣ ꯔꯤꯂꯤꯖꯟꯕꯨ ꯔꯦꯁꯄꯦꯛ ꯇꯧꯕ ꯑꯣꯏꯅꯀꯣ